ꯑꯣ ꯎꯝ ꯑꯩ ꯁꯨꯃꯥꯏꯅ ꯇꯧꯔꯦ ꯀꯥ ꯉꯁꯥꯏ ꯀ꯭ꯂꯥꯁ ꯌꯥꯎꯕ ꯆꯠꯅꯤꯅ ꯇꯧꯔꯝꯕꯗꯣ ꯆꯠꯇꯔꯦ ꯑꯩꯈꯣꯏꯒꯤ ꯏꯃꯥꯟꯅꯕ ꯃꯌꯥꯝꯗꯣ ꯃꯣꯏ ꯈꯔ ꯂꯥꯛꯑꯔꯣꯏ ꯑꯗꯣ ꯍꯌꯦꯡꯅ ꯅꯣꯡ ꯅꯠꯇ꯭ꯔꯒ ꯍꯪꯆꯤꯠꯁꯦ ꯁꯨꯃꯥꯏꯅ ꯂꯥꯛꯅꯁꯦ ꯄꯥꯎ ꯐꯥꯎꯅꯔꯒ ꯄꯨꯂꯞ ꯃꯤꯗꯣ ꯉꯁꯤ ꯌꯥꯗ ꯇꯥꯔꯗꯤ ꯑꯣꯖꯥꯅꯁꯨ ꯑꯗꯨꯝ ꯍꯥꯏꯔꯛꯑꯦꯕ ꯃꯤꯗꯣ ꯄꯨꯂꯞ ꯄꯨꯂꯞ ꯍꯧꯅꯔ ꯑꯦ ꯂꯥꯛꯑꯣ ꯍꯥꯏꯕꯗꯤ ꯃꯤ ꯑꯃꯅ ꯍꯦꯛ ꯇꯔꯛ ꯇꯔꯛ ꯂꯥꯛꯄꯗꯣ ꯃꯥꯒꯤ ꯄꯩꯈꯥ ꯑꯦꯛꯖꯥꯝ ꯃꯌꯥꯒꯤ ꯇꯥꯛꯀꯗꯧ ꯈꯣꯠꯀꯗꯧꯗꯣ ꯃꯌꯥꯝ ꯂꯥꯛꯑꯒꯗꯤ ꯃꯣꯏ ꯑꯩꯈꯣꯏ ꯃꯌꯥꯝꯁꯨ ꯄꯨꯂꯞ ꯃꯤ ꯁꯨꯔꯒꯗꯤ ꯑꯃꯨꯛ ꯑꯃꯗ ꯑꯃꯨꯛ ꯍꯥꯏꯗꯣꯛ ꯍꯥꯢꯖꯤꯟ ꯂꯩꯇꯕꯤꯗ ꯄꯨꯂꯞ ꯍꯧꯅꯔꯒ ꯂꯥꯛꯑꯣꯅ ꯍꯥꯏꯔꯛꯑꯦꯕ ꯑꯗꯨꯅ ꯉꯁꯤꯗꯤ ꯊꯕꯛ ꯈꯔ ꯂꯩꯅꯕ ꯌꯥꯎꯋꯦ ꯁꯥꯇ꯭ꯔ ꯁꯥꯇ ꯇ꯭ꯔꯥ ꯑꯩꯈꯣꯏꯒꯤ ꯀ꯭ꯂꯥꯁꯀꯤ ꯃꯤꯁꯤꯡ ꯑꯗꯨꯅ ꯍꯌꯦꯡꯗꯩꯔ ꯀꯥꯔꯛꯑꯣꯅ ꯑꯗꯨꯒꯤ ꯑꯩ ꯉꯥꯁꯤ ꯆꯠꯂꯔꯣꯏ ꯑꯩꯅ ꯉꯁꯥꯏ ꯑꯗꯨ ꯍꯜꯂꯛ ꯀꯥꯟꯗ ꯕꯖꯥꯔ ꯆꯧꯁꯦ ꯍꯥꯏꯕꯗꯣ ꯕꯖꯥꯔꯗꯣ ꯆꯠꯂꯨꯔꯁꯦ ꯑꯗꯨꯒ ꯑꯗꯨꯝ ꯑꯗꯨꯒꯤ ꯇꯥꯏꯃꯤꯡꯗ ꯑꯩ ꯐꯣꯟ ꯇꯧꯔꯛꯀꯦ ꯌꯥꯏꯅ
ꯌꯥꯏ ꯌꯥꯏ ꯀꯩꯁꯨ ꯀꯥꯏꯗꯦ ꯑꯗꯨꯕꯨꯗꯤ ꯅꯣꯏ ꯑꯗꯨ ꯅꯣꯏꯒꯤ ꯁꯥꯇ꯭ꯔ ꯃꯌꯥꯝꯗꯣ ꯑꯣꯖꯥꯅ ꯅꯣꯏ ꯑꯣꯖꯥꯗꯣ ꯌꯥꯝ ꯐꯩꯅꯦ ꯁꯥꯇ꯭ꯔ ꯈꯨꯌꯥꯝꯅ ꯍꯥꯏꯕꯒ ꯂꯣꯏ ꯌꯥꯏꯅꯦ ꯅꯣꯏꯗꯤ ꯑꯍꯥ ꯍꯥ ꯍꯤ
ꯌꯥꯕꯅꯦ ꯀꯩꯅꯣ ꯇꯧꯋꯦ ꯍꯥꯏꯕꯗꯤ ꯑꯩꯈꯣꯏꯒꯤ ꯑꯣꯖꯥꯅ ꯍꯥꯏꯁꯤꯅ ꯃꯣꯏꯅ ꯃꯥꯁ ꯁꯥꯔ ꯂꯥꯛꯑꯀꯥꯟꯗ ꯀ꯭ꯂꯥꯁ ꯁꯥꯇ꯭ꯔꯒꯤ ꯃꯤ ꯁꯥꯇ꯭ꯔ ꯃꯌꯥꯝꯗꯣ ꯂꯥꯛꯇ꯭ꯔꯒꯗꯤ ꯍꯥꯏꯕꯗꯤ ꯑꯃꯅ ꯉꯥꯁꯤꯅ ꯑꯍꯨꯝ ꯃꯔꯤ ꯂꯥꯛ ꯍꯌꯦꯡꯅ ꯃꯉꯥ ꯇꯔꯨꯛ ꯂꯥꯛꯑꯗꯤ ꯃꯊꯪꯅ ꯑꯗꯨꯃꯥꯏꯅ ꯃꯊꯪ ꯃꯊꯪ ꯂꯥꯛꯑꯒꯗꯤ ꯃꯆꯦꯠ ꯃꯆꯦꯠ ꯇꯥꯛꯄ ꯇꯥꯛꯅꯩ ꯑꯗꯨꯒꯤ ꯁꯔꯨꯛ ꯕꯨꯗꯤ ꯑꯦꯛꯖꯥꯝꯁꯨ ꯄꯔꯤꯈꯥꯁꯨ ꯅꯛꯁꯜꯂꯛꯑꯕꯅꯤꯅ ꯄꯔꯤꯈꯥꯒꯤ ꯇꯥꯛꯀꯗꯧꯕꯗꯣ ꯄꯨꯜꯂꯞ ꯍꯧꯃꯤꯟꯅꯔ ꯂꯥꯛꯑꯒ ꯑꯗꯨꯗ ꯇꯥꯛꯑꯒꯦ ꯍꯥꯏꯔꯛꯄ ꯑꯗꯨꯒꯤꯅꯤꯗ ꯃꯣꯏꯖꯨ ꯃꯆꯤꯠ ꯃꯆꯤꯠ ꯇꯥꯛꯄꯗ ꯇꯟꯕꯒꯤ
ꯐꯔꯦ ꯑꯗꯨ ꯇꯥꯔꯗꯤ ꯕꯖꯥꯔ ꯆꯠꯄꯗꯣ ꯄꯨꯡ ꯀꯌꯥꯗ ꯆꯠꯇꯣꯏꯅꯣ ꯑꯩꯁꯦ ꯍꯧꯖꯤꯛꯁꯦ ꯄꯨꯡ ꯀꯌꯥ ꯇꯥꯈ꯭ꯔꯒꯦ ꯄꯨꯡ ꯇꯔꯥꯒ ꯃꯤꯅꯤꯠ ꯀꯨꯟꯊ꯭ꯔꯥ ꯃꯉꯥ ꯆꯠꯂꯦꯀꯣ ꯑꯩ ꯄꯨꯡ ꯑꯃ ꯄꯨꯡ ꯑꯃ ꯑꯗꯨꯋꯥꯏꯗ ꯒꯤꯗꯤ ꯑꯩ ꯊꯕꯛꯁꯦ ꯍꯧꯔꯅꯦꯕ ꯑꯩꯈꯣꯏ ꯗꯥꯒꯤꯁꯦ ꯃꯥꯢ ꯄꯨꯡ ꯕꯥꯔꯣ ꯃꯈꯥꯏ ꯑꯗꯋꯥꯏ ꯗ ꯂꯣꯏꯗꯧ ꯃꯥꯜꯂꯦꯕ ꯑꯗꯨꯒꯤ ꯃꯔꯛꯇꯨꯗ ꯆꯠꯊꯣꯛꯎꯔꯁꯤ ꯑꯩꯁꯨ ꯑ ꯑꯩꯁꯨ ꯕꯖꯥꯔꯗ ꯑꯩꯁꯨ ꯄꯣꯠ ꯂꯩꯅꯤꯡꯕꯗꯤ ꯂꯩꯕ ꯑꯗꯨ ꯆꯠꯐꯝ ꯀꯩꯅꯣ ꯇꯧ ꯇꯥꯏꯃꯤꯡ ꯁꯨꯡꯆꯥ ꯆꯥꯗꯕꯗ ꯃꯇꯝꯁꯨ ꯆꯥꯗꯕꯒꯤ ꯆꯠꯇꯕꯅꯦꯕ ꯅꯪ ꯍꯧꯔꯛꯏꯁꯦ ꯌꯥꯝ ꯐꯔꯦ ꯑꯗꯨꯗꯤ ꯑꯗꯨꯇꯥ ꯗꯤ ꯅꯪ ꯄꯨꯡ ꯀꯌꯥ ꯑꯗꯋꯥꯏꯗ ꯂꯣꯏꯁꯜꯂ ꯂꯥꯛꯀꯦ ꯍꯥꯏꯅꯣ ꯅꯪ ꯉꯥꯏꯍꯥꯛꯇꯪ ꯂꯩꯔꯒ ꯑꯗꯨꯝ ꯂꯥꯛꯄ ꯌꯥꯔꯒꯗꯤ ꯑꯗꯨꯝ ꯂꯥꯛꯑꯣ
ꯍꯣꯏ ꯑꯩ ꯀꯩꯅꯣ ꯇꯧꯔꯒꯦ ꯑꯥ ꯄꯨꯡꯈꯥꯏꯗꯤ ꯐꯥꯗꯣꯏ ꯃꯥꯟꯗ꯭ꯔꯦ ꯃꯤꯅꯤꯠ ꯇꯔꯥ ꯃꯤꯅꯤꯠ ꯇꯔꯥ ꯀꯨꯟꯃꯨꯛ ꯂꯩꯔꯀꯥꯟꯗ ꯑꯗꯨꯝ ꯍꯥꯏꯗꯣꯔꯛꯑꯒꯦ ꯑꯗꯨꯒ ꯑꯩ ꯊꯣꯛꯂꯛꯄꯩꯗꯣ ꯑꯗꯨꯗ ꯐꯣꯟ ꯇꯧꯔꯛꯑꯒꯦꯅꯦ
ꯌꯥꯏꯌꯦ ꯑꯗꯨꯁꯨ ꯑꯩꯗꯤ ꯀꯩꯅꯣ ꯅꯣꯏ ꯍꯤꯌꯥꯔ ꯗꯥꯏ ꯑꯃꯈꯛꯇꯪ ꯂꯩꯒꯦ ꯇꯧꯕꯅꯦ ꯑꯗꯒꯤ ꯑ ꯀꯩꯅꯣꯒ ꯀꯩꯅꯣꯅꯤ ꯍꯧꯖꯤꯛꯗ ꯀꯩꯅꯣꯅꯄꯥ ꯅꯤꯡꯁꯤꯡꯉꯝꯕꯗꯣ ꯍꯥꯏꯒꯦ ꯊꯧꯔ ꯀꯥꯎꯈ꯭ꯔꯦ ꯑꯣ ꯀꯩꯅꯣ ꯃꯣꯏꯆꯔꯥꯏꯖꯔ ꯃꯣꯏꯆꯨꯔꯥꯏꯖꯤꯡ ꯀ꯭ꯔꯤꯝ ꯀ꯭ꯔꯤꯝꯗꯨꯃꯒ ꯂꯩꯒꯦ ꯇꯧꯕꯅꯦꯕ ꯅꯍꯥꯟꯗꯒꯤ ꯀꯩꯅꯣꯗ ꯆꯦꯟꯈꯤꯕꯅꯦ ꯁꯨꯡꯂꯥꯛ ꯂꯥꯛꯇ꯭ꯔꯦ ꯂꯝꯕꯤ ꯀꯩꯅꯣ ꯕ꯭ꯂꯣꯀꯦꯠ ꯇꯧꯕꯒꯤ ꯄꯣꯠ ꯊꯥꯗꯣꯛꯇꯦ ꯍꯥꯏꯕ꯭ꯔꯥ ꯀꯩꯅꯣ ꯑꯗꯨꯒꯤ ꯇꯧꯕꯗꯨꯗ ꯊꯥ ꯑꯃꯔꯣꯝ ꯐꯥꯗꯣꯔꯕꯅꯦꯕ ꯄꯣꯠ ꯆꯩꯁꯤꯡꯁꯦ ꯅꯦꯠꯇ ꯆꯦꯟꯕꯁꯤꯡꯁꯦ ꯍꯧꯖꯤꯛꯀꯥꯟꯁꯦ ꯑꯃꯨꯛ ꯃꯇꯝ ꯆꯥꯅ ꯂꯥꯛꯄꯤꯗ꯭ꯔꯦꯕ ꯑꯗꯨ ꯑꯝꯇ ꯂꯩꯒꯦ ꯇꯧꯕꯅꯦ ꯀ꯭ꯔꯤꯝꯗꯣ ꯀꯦꯝꯃꯨꯛ ꯇꯩꯅꯤꯡꯉꯥꯏ ꯂꯩꯇ꯭ꯔꯦꯕ ꯑꯗꯨ ꯇꯩꯗꯕꯁꯦ ꯃꯥꯢꯁꯦ ꯃꯥꯏꯁꯦ ꯌꯥꯝ ꯅꯨꯡꯉꯥꯏꯇꯦꯕ
ꯑꯣ ꯐꯗꯨꯝ ꯐꯔꯦꯅꯦ ꯑꯗꯨꯗꯤ ꯐꯗꯨꯝ ꯐꯔꯦ ꯑꯩꯒꯤꯁꯨ ꯍꯣꯔꯦꯟ ꯂꯣꯠꯁꯟ ꯑꯃꯇ ꯂꯩꯔꯛꯀꯦ ꯂꯣꯏ ꯑꯩꯁꯨ ꯂꯣꯏꯔꯛꯇ꯭ꯔꯣꯕꯅꯦ ꯑꯗꯨꯃꯥꯏ ꯑꯩꯗꯤ ꯏꯀꯥꯎꯕꯨ ꯀꯥꯎꯋꯦ ꯖꯣꯅꯤꯗꯣ ꯉꯁꯥꯏ ꯂꯥꯛꯑꯝꯃꯦꯕ ꯕꯥꯇꯣꯟ ꯇꯧꯔꯛꯑꯝꯃꯦ
ꯀꯩꯒꯤ ꯕꯥꯇꯣꯟꯅꯣ
ꯍꯜꯂꯣ
ꯇꯥꯏꯌꯦ
ꯃꯣꯏꯒꯤ ꯃꯌꯥꯝꯕꯒꯤ ꯊꯧꯗꯣꯛ ꯑꯃ ꯊꯣꯛꯇꯣꯢ ꯑꯣ ꯖꯩꯒ ꯍꯥꯏꯕ꯭ꯔꯥ ꯀꯩꯅꯣ ꯑꯗꯨꯗꯨꯒꯤ ꯕꯥꯇꯣꯟ ꯊꯤꯟꯕ ꯂꯥꯛꯑꯝꯃꯦ ꯑꯗ ꯑꯩꯅ ꯀꯅꯥ ꯀꯅꯥ ꯌꯥꯎ ꯒꯦ ꯍꯥꯏ ꯃꯇꯝꯗ ꯑꯩꯈꯣꯏ ꯃꯣꯏ ꯃꯌꯥꯝꯕꯒꯤ ꯑꯣꯏꯕꯅꯤꯅ ꯃꯥꯁꯨ ꯃꯥꯒꯤ ꯁꯥꯏꯠꯇꯒꯤ ꯑꯣꯏꯅ ꯃꯤꯗꯣ ꯌꯥꯝꯅ ꯇꯧꯗ꯭ꯔꯦ ꯍꯥꯏꯔꯛꯄ ꯑꯗꯨꯒ ꯑ ꯗꯥꯇꯣꯟ ꯅꯪ ꯅꯪ ꯂꯩꯔꯦ ꯑꯩ ꯂꯩꯔꯦ ꯑꯗꯒꯤ ꯊꯣꯏꯔꯥꯥꯁꯣꯏ ꯑꯗꯒꯤ ꯀꯅꯥ ꯀꯅꯥ ꯃꯣꯏ ꯑꯍꯨꯝ ꯃꯔꯤꯈꯛ ꯇꯧꯋꯦ ꯍꯥꯏ ꯃꯌꯥꯝ ꯇꯧꯗ꯭ꯔꯦ ꯑꯗꯨꯗ ꯑꯩꯅ ꯈꯜꯂꯤꯁꯤꯅ ꯑꯩꯅ ꯗꯥꯇꯣꯟꯒꯤꯗꯤ ꯕꯥꯇꯣꯟ ꯇꯧꯈ꯭ꯔꯕ ꯍꯪꯉꯦ ꯃꯒꯤꯁꯨ ꯅꯪꯒꯤꯁꯨ ꯕꯥꯇꯣꯟꯁꯨ ꯃꯅ ꯄꯨꯊꯣꯛꯑꯝꯃꯦꯕꯀꯣ ꯃꯥꯅꯁꯨ ꯅꯪꯒꯤ ꯗꯥꯇꯣꯟ ꯕꯥꯇꯣꯟ ꯃꯉꯣꯟꯗ ꯌꯥꯎꯔꯤꯌꯦ ꯃꯥꯁꯦ ꯆꯠꯍꯟ ꯁꯤꯗ ꯄꯤꯔꯝꯗꯣꯏꯅꯦꯅ ꯍꯥꯏꯔꯛꯄ ꯑꯗꯣ ꯑꯩꯅ ꯍꯣꯏ ꯐꯔꯦ ꯐꯔꯦ ꯑꯗꯨ ꯅꯨꯃꯤꯠꯇꯣ ꯑꯗꯨꯝ ꯑꯩꯈꯣꯏ ꯃꯌꯥꯝ ꯄꯨꯜꯂꯒ ꯄꯨꯟꯗꯕꯁꯨ ꯀꯨꯏꯔꯦ ꯀꯥꯏꯅ ꯑꯗꯨꯃꯥꯏꯅ ꯍꯥꯏꯈꯤꯕꯅꯦ ꯑꯗꯣ ꯆꯠꯈ꯭ꯔꯦ ꯑꯩꯈꯣꯏꯗ ꯑꯩꯅꯒ ꯆꯥꯛ ꯆꯥꯔ ꯆꯠꯈꯣꯒ ꯍꯥꯏꯕꯅꯤ ꯉꯁꯥꯏ ꯑꯩꯅ ꯆꯥꯛ ꯆꯥꯔꯝꯗꯥꯏ ꯇꯥꯏꯃꯤꯡꯗ ꯂꯥꯛꯑꯝꯕ ꯑꯗꯣ ꯃꯥ ꯑꯗꯨꯝ ꯃꯥꯁꯨ ꯊꯕꯛ ꯍꯥꯏꯒꯠꯂꯗꯣꯏꯅꯦꯅ ꯑꯗꯨꯝ ꯆꯠꯈ꯭ꯔꯦ ꯑꯗꯨꯝ ꯕꯥꯇꯣꯟ ꯄꯤꯔꯝꯃꯒ
ꯎ ꯃꯥ ꯍꯣꯔꯦꯟ ꯍꯜꯂꯛꯄꯗ ꯆꯪꯉꯛꯇꯣꯏꯔꯝꯒꯅꯤ ꯑꯩꯕꯨꯗꯤ ꯂꯝꯕꯤ ꯑꯣꯏꯕꯅꯤꯅ ꯃꯥꯅ ꯃꯌꯥꯝꯗ ꯆꯠꯂꯨꯔꯣ ꯀꯣꯟꯅ ꯆꯪꯉꯛꯀꯦꯅ ꯑꯗꯨꯃꯥꯏꯅ ꯇꯧꯔ ꯈꯜꯂꯝꯒꯅꯦꯕ ꯃꯥꯁꯨ ꯆꯤꯟꯁꯨ ꯌꯥꯝ ꯆꯤꯟꯕꯅꯦ ꯃꯣꯏꯁꯨ ꯃꯣꯏ ꯃꯤ ꯃꯔꯨ ꯂꯩꯇꯦꯕ ꯃꯣꯏ ꯕꯥ ꯍꯣꯏ ꯑꯗꯒꯤ ꯃꯣꯏ ꯃꯥ ꯍꯣꯏ ꯃꯣꯏ ꯑꯅꯤꯈꯛ ꯇꯂꯩꯔꯦ ꯑꯗꯩ ꯅꯨꯄꯥꯗ ꯃꯣꯏ ꯑꯅꯤꯈꯛ ꯉꯥꯛꯇꯅꯤ ꯑꯗꯨꯅ ꯃꯌꯥꯝꯗ ꯊꯕꯛ ꯆꯠꯄꯅꯦ ꯃꯥꯗ ꯊꯕꯛ ꯆꯠꯄꯅꯦ ꯑꯗꯨꯅ ꯊꯕꯛ ꯆꯠꯄꯗꯨꯗ ꯄꯤꯊꯣꯛꯑꯝꯒꯦ ꯇꯧꯕ ꯑꯣꯏꯔꯝꯒꯅꯤ ꯑꯩꯕꯨꯗꯤ ꯑꯗꯨꯝ ꯂꯝꯕꯤ ꯊꯣꯛꯄꯗꯧꯔꯦ ꯍꯜꯂꯛꯄꯗ ꯃꯥ ꯆꯪꯉꯛꯑꯁꯨ ꯌꯥꯏꯗꯅ
ꯎꯝ
ꯗꯒꯤ ꯅꯉꯣꯟꯗ ꯍꯥꯟꯅ ꯂꯥꯛꯄ ꯑꯣꯏꯔꯝꯝꯕꯅꯤ ꯐꯔꯦ ꯃꯌꯥꯝꯕꯒ ꯃꯣꯏ ꯍꯥꯟꯅ ꯄꯨꯜꯂꯝꯕꯅꯦ ꯑꯗꯣ ꯃꯣꯏ ꯗꯨꯀꯥꯟꯁꯤꯡꯁꯦ ꯗꯨꯀꯥꯟ ꯑꯅꯤ ꯑꯍꯨꯝ ꯁꯨꯕꯅꯦꯕꯀꯣ ꯑꯗꯣ ꯃꯣꯏ ꯃꯌꯥꯝꯕꯒ ꯃꯣꯏ ꯃꯌꯥꯝꯕꯅ ꯗꯨꯀꯥꯟ ꯑꯇꯣꯞꯄ ꯑꯃꯗ ꯂꯩꯕ ꯃꯥꯜꯂꯦ ꯑꯩꯈꯣꯏꯅ ꯆꯠꯄ ꯀꯥꯟꯗꯗꯤ ꯃꯣꯏ ꯃꯌꯥꯝꯗ ꯂꯩꯔꯝꯗꯦꯕ ꯃꯥꯅ ꯑꯗꯨꯝ ꯄꯨꯔ ꯂꯩꯔꯝꯃꯦꯕ ꯍꯧꯖꯤꯛ ꯍꯧꯖꯤꯛꯀꯤ ꯑꯩꯈꯣꯏꯒꯤ ꯑꯂꯨ ꯒꯂꯤꯒꯤꯗ ꯂꯩꯔꯤꯕ ꯗꯨꯀꯥꯟꯁꯤꯗꯤ ꯃꯥꯅ ꯑꯌꯥꯝꯕ ꯑꯗꯨꯝ ꯂꯩꯌꯦꯕ ꯑꯩꯈꯣꯏꯅ ꯆꯠꯄ ꯀꯥꯟꯗꯗꯤ
ꯑꯣ ꯑꯗꯣ ꯃꯣꯏ ꯗꯨꯀꯥꯟꯁꯦ ꯁꯨꯝ ꯑꯩꯈꯣꯏꯒꯤ ꯁꯅꯥ ꯃꯤꯅ ꯊꯝꯕ ꯂꯥꯛꯄ ꯑꯣꯏꯔꯒꯁꯨ ꯑꯗꯒꯤ ꯀꯥꯏꯊꯣꯛꯄ ꯂꯥꯛꯑꯒꯁꯨ ꯑꯗꯒꯤ ꯑꯅꯧꯕ ꯂꯦꯞꯁꯟꯕ ꯈꯣꯠꯆꯟꯕ ꯑꯗꯨ ꯂꯣꯏꯅꯃꯛ ꯂꯣꯏꯅꯃꯛꯀꯤ ꯌꯥꯕ ꯅꯠꯇ꯭ꯔꯥ
ꯃꯣꯏꯒꯤꯁꯦ ꯇꯁꯦꯡꯕꯒꯤꯗꯤ ꯑꯩꯈꯣꯏꯒꯤ ꯀꯩꯅꯣꯅꯦꯕ ꯁꯅꯥ ꯕꯅꯟꯙꯥꯟ ꯊꯝꯐꯝ ꯍꯥꯏꯇꯥꯔꯦꯀꯣ ꯑꯗꯨꯃꯥꯏꯅ ꯇꯧꯕꯅꯦ ꯑꯗꯨꯒ ꯑꯈꯥꯏꯕꯁꯨ ꯑꯗꯨꯝ ꯂꯧꯕ ꯑꯗꯨꯒ ꯂꯦꯞꯄꯒꯤꯗꯤ ꯑꯩ ꯊꯣꯏꯅ ꯈꯪꯗꯦ ꯑꯗꯨꯒ ꯃꯉꯣꯟꯗꯒꯤ ꯇꯣꯉꯥꯟꯅ ꯑꯩꯈꯣꯏꯅ ꯃꯣꯏꯒꯤ ꯗꯨꯀꯥꯟꯒꯤ ꯅꯠꯇꯕꯤꯗ ꯑꯩꯈꯣꯏ ꯃꯉꯣꯟꯗ ꯑꯩꯈꯣꯏꯅ ꯍꯥꯟꯅ ꯄꯥꯎ ꯍꯥꯏꯈ꯭ꯔꯀꯥꯟꯗ ꯁꯨꯃꯥꯏꯅ ꯑꯩꯈꯣꯏ ꯁꯤꯁꯦ ꯂꯦꯞꯀꯦ ꯈꯣꯠꯀꯦ ꯍꯥꯏꯔꯒꯗꯤ ꯂꯦꯞꯄꯕꯨꯗꯤ ꯌꯥꯎꯋꯕ ꯑꯗꯨ ꯃꯣꯏ ꯗꯨꯀꯥꯟꯗꯨꯗ ꯆꯠꯂꯒꯗꯤ ꯑꯃꯨꯛꯇ ꯂꯦꯞꯄ ꯇ꯭ꯔꯤꯕ ꯃꯣꯏ ꯗꯨꯀꯥꯟꯒꯤꯗꯤ ꯑꯩꯈꯣꯏꯅ ꯁꯅꯥ ꯄꯨꯔꯒ ꯑꯩꯈꯣꯏꯒꯤ ꯗꯔꯀꯥꯔꯗꯨꯗ ꯂꯩꯕ ꯄꯩꯁꯥ ꯂꯧꯕꯗꯣ ꯕꯗꯥꯟ ꯂꯧꯕꯗꯣ ꯑꯗꯨꯃꯥꯏꯅꯗꯤ ꯂꯧꯕ ꯑꯗ ꯑꯇꯩꯗꯤ ꯊꯣꯏꯗꯣꯛꯄꯗꯤ ꯃꯨꯟꯅ ꯈꯪꯗ꯭ꯔꯦ ꯑꯩꯁꯨ
ꯑꯣ ꯕꯟꯗꯥ ꯂꯧꯕ ꯈꯛꯇꯪ ꯑꯣꯏꯌꯦ ꯑꯣ ꯀꯩꯅꯣ ꯇꯧꯅꯤꯌꯦ ꯑꯗꯣ ꯁꯨꯝ ꯑꯩꯈꯣꯏꯅ ꯃꯣꯏꯗ ꯂꯦꯞꯄꯒ ꯅꯠꯇ꯭ꯔꯒꯁꯨ ꯑꯩꯈꯣꯏꯅ ꯁꯨꯝ ꯁꯥꯟꯅꯥ ꯁꯥꯅꯤꯡꯕ ꯅꯠꯇ꯭ꯔꯒ ꯂꯦꯞꯅꯤꯡꯕ ꯂꯩꯔꯒꯁꯨ ꯃꯣꯏꯗ ꯏ ꯄꯥꯎꯗꯣ ꯐꯥꯎꯅꯔꯒꯗꯤ ꯈꯤꯇꯪ ꯑꯍꯣꯡ ꯑꯆꯥꯎꯗꯤ ꯐꯪꯕ ꯌꯥꯏ ꯃꯣꯏꯗꯤ ꯈꯪꯉꯝꯒꯅꯦꯕ ꯍ ꯂꯤꯈꯨꯟꯗꯣ
ꯑꯗꯨꯕꯨꯗꯤ ꯃꯉꯣꯟꯗ ꯑꯗꯨꯝ ꯄꯥꯎ ꯐꯥꯎꯔꯒ ꯑꯗꯨꯝ ꯌꯥꯏꯑꯕ ꯑꯩꯈꯣꯏꯁꯨ ꯃꯉꯣꯟꯗ ꯄꯥꯎ ꯐꯥꯎꯔꯒ ꯑꯗꯨꯃ ꯇꯧꯔꯤꯁꯦ ꯑꯦ ꯁꯨꯃꯥꯏꯅ ꯁꯅꯥ ꯁꯟ ꯑꯃꯕꯨ ꯂꯦꯞꯀꯦ ꯅꯠꯇ꯭ꯔꯒ ꯑꯅꯤꯕꯨ ꯂꯦꯞꯀꯦ ꯍꯥꯏꯔꯒꯁꯨ ꯑꯗꯨ ꯃꯉꯣꯟꯗ ꯍꯥꯏꯔꯒ ꯍꯧꯖꯤ ꯀꯌꯥ ꯄꯤꯔꯤꯒꯦ ꯈꯣꯠꯂꯤꯒꯦ ꯑꯁꯥꯕ ꯂꯩꯕ꯭ꯔꯥ ꯅꯠꯇ꯭ꯔꯒꯅ ꯁꯥꯗꯕ ꯂꯩꯕ꯭ꯔꯥ ꯍꯥꯏꯔꯒ ꯃꯣꯏ ꯑꯁꯥꯕꯁꯨ ꯑꯗꯨꯝ ꯌꯣꯟꯕꯗꯤ ꯌꯣꯟꯕꯅꯦꯕ ꯃꯥꯁꯦ ꯃꯣꯏ ꯗꯨꯀꯥꯟꯗꯣ ꯊꯝꯃꯒ ꯌꯣꯟꯗ꯭ꯔꯒꯁꯨ ꯅꯥꯀꯟꯗ ꯑꯗꯨꯝ ꯃꯣꯏ ꯈꯪꯅ ꯆꯥꯟꯅꯕ ꯃꯤꯅ ꯀꯟꯇꯦꯛ ꯇꯧꯔꯛꯑꯀꯥꯟꯗ ꯃꯤꯅ ꯄꯥꯎ ꯍꯥꯏꯔꯛꯑꯀꯥꯟꯗ ꯁꯤ ꯂꯩꯕ꯭ꯔꯥ ꯁꯤ ꯂꯩꯕ꯭ꯔꯥ ꯍꯪꯉꯛꯄ ꯀꯀꯥꯟꯗ ꯃꯣꯏꯅꯁꯨ ꯑꯗꯨꯝ ꯑꯗꯨꯃꯥꯏꯅ ꯇꯧꯕ ꯄꯤꯕꯅꯦꯕ ꯑꯗꯨꯃꯥꯏꯅ ꯂꯧꯕꯁꯨ ꯌꯥꯎꯋꯤ ꯑꯗꯣ ꯁꯅꯥꯅ ꯗꯥꯏꯔꯦꯛ ꯂꯧꯕꯁꯨ ꯌꯥꯎꯋꯤ
ꯐꯥꯁ ꯃꯃꯟꯒꯗꯤ ꯌꯥꯝꯅ ꯋꯥꯡ ꯉꯝꯕ ꯑ ꯑꯗꯨꯒ ꯁꯤꯀꯦꯟꯅ ꯀꯌꯥ ꯂꯩꯔꯤꯕꯅꯣ ꯐꯁꯇꯥ ꯀꯌꯥ ꯂꯩꯔꯝꯒ ꯈꯪꯗ꯭ꯦ ꯈꯪꯕ꯭ꯔꯣ
ꯁꯦ ꯃꯣꯏꯁꯦ ꯑꯔꯦꯞꯄ ꯂꯩꯇꯦꯗ ꯎꯝ ꯊꯥ ꯑꯃꯒꯤ ꯃꯃꯥꯡꯗ ꯑꯗꯨ ꯂꯩꯅꯤ ꯊꯥ ꯑꯃꯒꯤ ꯃꯇꯨꯡꯗ ꯑꯗꯨ ꯂꯩꯅꯤ ꯑꯗꯨ ꯃꯣꯏꯒꯤꯁꯦ ꯑꯔꯦꯞꯄ ꯃꯃꯜꯗꯤ ꯂꯩꯇꯦꯕ ꯑꯗꯨꯝ ꯆꯥꯎꯔꯥꯛꯅ ꯁꯨꯝ ꯑꯍꯥꯟꯕꯗꯗꯤ ꯂꯤꯁꯤꯡ ꯅꯤꯐꯨ ꯈꯔ ꯍꯦꯟꯅ ꯑꯗꯨꯃꯥꯏꯅ ꯂꯩꯔꯝꯗꯧ ꯃꯥꯜꯂꯦ ꯑꯗꯨ ꯁꯦꯀꯦꯟ ꯍꯥꯏꯔꯒꯁꯨ ꯁꯦꯀꯦꯟꯗꯁꯨ ꯃꯣꯏ ꯃꯈꯜ ꯈꯔ ꯈꯥꯏꯗꯣꯛꯑꯦꯕ ꯑꯩ ꯀꯦꯟꯗ ꯐꯕ ꯑꯗꯩꯒꯤ ꯈꯔ ꯍꯟꯊꯕ ꯑꯗꯩꯒꯤ ꯃꯩꯔꯤ ꯃꯆꯨ ꯀꯥꯏꯅ ꯌꯥꯝ ꯂꯩꯌꯦꯕꯀꯣ ꯑꯩꯈꯣꯏ ꯑꯗꯨꯒꯤ ꯃꯇꯥꯡꯗꯨꯗꯗꯤ ꯊꯣꯏꯅꯁꯨ ꯈꯪꯉꯨꯗ꯭ꯔꯦ ꯑꯗꯩꯃꯥꯏꯅ ꯂꯩꯌꯦꯕ ꯑꯗꯒꯤ ꯀꯣꯟ ꯑꯩꯈꯣꯏꯒꯤ ꯀꯣꯟꯆꯥꯛ ꯀꯥꯏꯅ ꯂꯩꯕꯀꯣ ꯁꯅꯥꯁꯤꯗ ꯑꯩꯈꯣꯏꯒꯤ ꯈꯔ ꯁꯦꯟꯀꯦꯟꯗꯒꯤ ꯑꯃꯨꯛ ꯀꯩ ꯍꯥꯏꯅꯤ ꯁꯦꯀꯦꯟꯗ ꯈꯔ ꯐꯕꯗꯒꯤ ꯑꯃꯨꯛ ꯍꯦꯟꯅ ꯐꯠꯇꯕ꯭ꯋꯥꯏ ꯈ꯭ꯋꯥꯏꯗꯒꯤ ꯂꯥꯁ ꯍꯥꯏꯇꯥꯔꯦꯀꯣ ꯃꯊꯤ ꯍꯥꯏꯁꯦ ꯑꯗꯨꯅꯦꯕ ꯑꯗꯨꯃꯥꯏꯅꯒ ꯂꯩꯌꯦꯕ ꯄꯣꯠꯁꯦ ꯑꯗ ꯑꯗꯨꯒꯨꯝꯕꯒꯤ ꯄꯣꯠꯇꯨꯃꯅꯦ ꯑꯩꯈꯣꯏꯅ ꯅꯩꯅꯔꯨꯗ꯭ꯔꯅꯤꯅ ꯑꯩꯈꯣꯏꯅꯁꯨ ꯌꯣꯜꯂꯨꯕ ꯇꯧꯕ ꯅꯠꯇꯕꯅꯤꯅ ꯊꯣꯏꯅ ꯈꯪꯗꯦꯗ ꯍꯌꯦꯡ ꯂꯦꯞꯄꯝꯗꯥꯏꯗꯅꯦ ꯃꯉꯣꯟꯗ ꯑꯗꯨꯝ ꯐꯣꯟ ꯇꯧꯔꯒꯅꯦ ꯅꯦꯅꯦ ꯑꯩ ꯁꯨꯃꯥꯏ ꯁꯨꯃꯥꯏꯅ ꯇꯧꯒꯦ ꯅꯪ ꯀꯌꯥ ꯀꯌꯥ ꯂꯩ ꯈꯔ ꯇꯥꯕꯤꯌꯨ ꯈꯣꯠꯄꯤꯌꯨ ꯍꯥꯏꯔꯒ ꯑꯗꯨꯝꯥꯏꯅ ꯌꯦꯡꯖꯔꯛꯆꯅꯤꯗ
ꯑꯣ ꯑꯩꯁꯨ ꯑꯗꯨꯃꯥꯏꯅꯕꯨꯗꯤ ꯈꯜꯂꯦ ꯑꯗꯨꯒ ꯑꯩꯈꯣꯏꯒꯤ ꯁꯨꯝ ꯅꯨꯄꯥꯒꯤ ꯈꯨꯗꯣꯞ ꯁꯥꯕꯗꯗꯤ ꯀꯩꯅꯣꯁꯦ ꯁꯟꯁꯦ ꯁꯟ ꯑꯍꯨꯝꯁꯦ ꯑꯗꯨꯝ ꯈꯔ ꯅꯧꯔꯞ ꯆꯠꯄ꯭ꯔꯣ ꯑꯗꯨꯝ ꯌꯥꯕ꯭ꯔꯣ
ꯑꯗꯨꯗꯤ ꯀꯩꯅꯣ ꯂꯩꯔꯦ ꯀꯩ ꯍꯥꯏꯅꯤ ꯑꯩꯈꯣꯏꯒꯤ ꯁꯥꯔꯤꯕ ꯃꯤꯗꯨꯒꯤ ꯀꯩꯅꯣꯗꯁꯨ ꯂꯩꯔꯦꯕꯀꯣ ꯑꯥ ꯈꯨꯠꯁꯥꯗꯁꯨ ꯂꯩꯔꯦ ꯑꯗꯨꯒ ꯑꯥ ꯑꯗꯒꯤ ꯃꯤꯗꯨꯒꯤ ꯁꯥꯏꯖ ꯍꯥꯏꯒꯗ꯭ꯔꯥ ꯃꯥꯏ ꯈꯨꯠꯀꯤ ꯁꯥꯏꯖ ꯍꯥꯏꯒꯗ꯭ꯔꯥ ꯀꯣ ꯈꯨꯠꯇꯨꯒꯤ ꯁꯥꯏꯖ ꯃꯈꯥꯥꯁꯨ ꯄꯣꯜꯂꯦ ꯑꯗꯣ ꯍꯧꯖꯤꯛꯇꯤ ꯃꯦꯆꯤꯟꯅꯒ ꯁꯥꯕꯗꯁꯨ ꯁꯅꯥ ꯌꯥꯝꯗꯅ ꯌꯥꯝ ꯆꯥꯎꯅ ꯆꯥꯎꯅ ꯊꯣꯛꯍꯟꯕꯁꯨ ꯂꯩ ꯑꯗ ꯑꯗꯨꯕꯨ ꯃꯌꯥꯝ ꯀꯩꯅꯣ ꯑꯣꯏꯅ ꯁꯥꯟꯅꯔꯤꯁꯤꯗꯤ ꯑꯗꯨꯝ ꯁꯟ ꯑꯅꯤ ꯑꯍꯨꯝ ꯑꯗꯨꯅ ꯃꯥꯒꯤ ꯀꯩꯅꯣꯗꯣ ꯗꯤꯖꯥꯏꯟꯒꯤꯁꯨ ꯃꯈꯥ ꯄꯣꯜꯂꯦꯕ ꯑꯗꯨꯃꯥꯏꯅ ꯑꯗꯨ ꯑꯩꯈꯣꯏꯒꯤ ꯈꯨꯠꯁꯦ ꯈꯔ ꯄꯤꯛꯄꯅꯤꯅ ꯑꯩꯈꯣꯏꯗꯤ ꯁꯟ ꯑꯃ ꯃꯈꯥꯏꯅꯒ ꯑꯗꯨꯝ ꯁꯥꯕ ꯌꯥꯏꯑꯕꯀꯣ ꯑꯗꯨꯝ ꯗꯤꯖꯥꯏꯟꯒꯤꯁꯨ ꯃꯈꯥ ꯄꯣꯜ ꯑꯗꯒꯤ ꯑꯥ ꯑꯩꯈꯣꯏꯒꯤ ꯈꯨꯠ ꯆꯥꯎꯕꯒꯤꯁꯨ ꯃꯈꯥ ꯄꯣꯜꯂꯦ ꯈꯨꯠ ꯆꯥꯎꯔꯒꯗꯤ ꯉꯁꯥꯏꯒꯤ ꯃꯥꯒꯤ ꯎꯝ ꯔꯥꯎꯟꯗꯣ ꯆꯥꯎꯅ ꯀꯣꯜꯂꯛꯀꯗꯣꯏꯅꯤꯗꯅꯀꯣ ꯃꯔꯤꯗꯣ ꯑꯗꯨꯅ ꯁꯅꯥꯁꯦ ꯍꯦꯟꯅ ꯆꯪꯕ ꯑꯗꯨ ꯅꯪꯗꯤ ꯈꯨꯠ ꯆꯥꯎꯕ ꯑꯣꯏꯅ ꯁꯅꯥꯗꯣ ꯍꯣꯏ ꯁꯟ ꯑꯍꯨꯝꯕꯨꯗꯤ ꯑꯗꯨꯝ ꯌꯥꯔꯅꯤꯗ
ꯎꯝ ꯆꯨꯃꯦ ꯑꯗꯣ ꯑꯩꯁꯨ ꯑꯗꯨꯃꯥꯏꯅ ꯃꯉꯣꯟꯗ ꯗꯔꯀꯥꯔ ꯂꯩꯔꯀꯥꯟꯗ ꯃꯉꯣꯟꯗ ꯄꯥꯎ ꯐꯥꯎꯅꯔꯒꯦ ꯑꯗꯨꯒ ꯑꯁ ꯍꯧꯖꯤꯛꯇꯤ ꯐꯦꯁꯕꯨꯛꯇ ꯑꯩꯈꯣꯏꯒꯤ ꯁꯅꯥꯒꯤꯗ ꯑꯩꯈꯣꯏꯒꯤꯁꯨ ꯍꯥꯟꯅ ꯈꯪꯅꯔꯝꯕ ꯑꯉꯥꯡ ꯇꯤꯟꯅꯔꯝꯕꯅꯦꯕ ꯀꯔꯥꯒ ꯕꯤ꯭ꯌꯥꯁ ꯀ ꯕ꯭ꯌꯥꯁ ꯖ꯭ꯋꯦꯂꯔꯤ ꯀꯔꯥ ꯖ꯭ꯋꯦꯂꯔꯤꯗꯨ ꯑꯝꯇꯩꯩꯕꯨ ꯍꯧꯖꯤꯛꯇꯤ ꯃꯣꯏꯗꯨ ꯃꯦꯆꯤꯟꯅ ꯁꯥꯕ ꯆꯤꯡꯕ ꯀꯩꯅꯣꯁꯨ ꯌꯥꯎ ꯃꯥꯜꯂꯦ ꯑꯗꯨꯒ ꯀꯩꯅꯣ ꯑꯥ ꯀꯩꯅꯣ ꯁꯝꯅꯗꯣ ꯇ꯭ꯋꯦꯟꯇꯤ ꯐꯣꯔ ꯀꯦꯔꯦꯠ ꯇ꯭ꯋꯦꯟꯇꯤ ꯊ꯭ꯔꯤ ꯀꯦꯔꯦꯠ ꯀꯥ ꯂꯩꯗꯅ ꯑꯗꯣ ꯈ꯭ꯋꯥꯏꯗꯩ ꯐꯕꯁꯦ ꯀꯦꯔꯦꯠ ꯇ꯭ꯋꯦꯟꯇꯤ ꯐꯣꯔꯅ ꯐꯔꯤꯔꯣ ꯀꯔꯝꯕ
ꯎꯝ ꯃꯣꯏ ꯀꯦꯔꯦꯠ ꯋꯥꯡꯕꯁꯤꯅꯗꯤ ꯐꯗꯣꯏꯅꯦ ꯑꯗꯣ ꯑꯩꯈꯣꯏ ꯁꯤꯗ ꯁꯤꯖꯤꯟꯅꯔꯤꯕꯁꯤꯡꯁꯤꯗꯤ ꯑꯌꯥꯝꯕꯅ ꯇ꯭ꯋꯦꯟꯇꯤ ꯇꯨ ꯀꯦꯔꯦꯠꯀꯨꯝꯕ ꯑꯣꯏꯅ ꯁꯤꯖꯤꯟꯅꯕ ꯃꯥꯜꯂꯦ ꯑꯗꯨ ꯀꯦꯔꯦꯠꯁꯦ ꯍꯟꯊꯔꯒꯗꯤ ꯁꯅꯥ ꯃꯁꯨ ꯐꯖꯗꯕ ꯁꯦꯡꯗꯕ ꯑꯣꯏꯔ ꯃꯥꯜꯂꯦꯕ ꯑꯗꯣ ꯑꯩꯈꯣꯏ ꯃꯅꯤꯄꯨꯔꯒꯤ ꯁꯅꯥꯁꯦ ꯐꯗꯤ ꯐꯖꯩꯌꯦꯅ ꯍꯥꯏ ꯃꯌꯥꯝꯅꯗꯤ ꯑꯩꯈꯣꯏꯒꯤ ꯃꯌꯥꯡꯁꯤꯡꯅ ꯁꯤꯕ ꯁꯅꯥꯒ ꯌꯦꯡꯅꯔꯨꯔꯒꯗꯤ ꯑꯩꯈꯣꯏ ꯁꯅꯥꯁꯤꯡꯁꯤꯅ ꯀꯩꯅꯣ ꯇꯧꯕ ꯍꯦꯜꯂꯦꯕ ꯃꯆꯨ ꯐꯖꯕꯁꯦ ꯍꯦꯜꯂꯦꯕ
ꯀꯥꯏꯗꯣꯏꯅꯣ ꯁꯅꯥ ꯃꯥꯟꯗꯕ ꯑꯣꯏ ꯌꯥꯝ ꯌꯥꯎꯔꯛꯄꯅꯦ ꯑꯁ ꯑꯩꯈꯣꯏꯅ ꯁꯨꯝ ꯎꯕꯗꯪꯍꯥꯢ ꯍꯥꯏꯇꯥꯔꯦ ꯂꯝꯗꯒ ꯆꯠꯊꯣꯛꯑꯒꯁꯨ ꯎꯔꯛꯄ ꯁꯤꯔꯛꯄꯗ ꯑꯗꯨꯝ ꯁꯅꯥꯁꯨ ꯁꯅꯥ ꯑꯣꯏꯔꯒꯁꯨ ꯁꯅꯥ ꯃꯥꯟꯗꯕ ꯑꯗꯨꯏ ꯍꯥꯏꯔꯨꯔꯗꯤ
ꯌꯦꯡꯕꯗ ꯃꯣꯏꯒꯤꯗꯤ ꯃꯛꯁꯜꯂꯒ ꯑꯃꯈꯛ ꯑꯩꯈꯣꯏꯒꯤ ꯀ꯭ꯋꯥꯇꯦꯠꯅ ꯍꯦꯟꯅ ꯐꯖꯕꯗꯣ ꯑꯔꯨꯞꯄꯅ ꯍꯦꯟꯅ ꯐꯖꯕꯗꯣ
ꯃꯥꯅꯦ
ꯑꯗꯨꯗꯤ ꯅꯪ ꯀꯩꯅꯣ ꯇꯧꯔꯣ ꯂꯣꯏꯁꯤꯜꯂꯣ ꯑꯗꯨꯗꯨꯒ ꯂꯥꯛꯅꯕ ꯇꯧꯔꯣ ꯉꯟꯅ ꯆꯠꯂꯨꯔꯒ ꯉꯟꯅ ꯍꯜꯂꯛꯅꯕ ꯑꯩꯁꯨ ꯊꯕꯛꯁꯤ
ꯑꯣ ꯍꯣꯏ ꯃꯥꯅꯦ ꯑꯩꯁꯨ ꯀꯩꯅꯣ ꯇꯧꯔꯦ ꯑꯩꯕꯨꯗꯤ ꯆꯥꯛꯆꯥ ꯇꯣꯛꯑꯦꯕꯀꯣ ꯑꯗꯨꯗ ꯍꯦꯛ ꯂꯣꯏ ꯑꯩ ꯍꯧꯖꯤꯛ ꯂꯣꯏꯁꯤꯜꯂꯒꯦ ꯑꯗꯣ ꯑꯩ ꯍꯧꯖꯤꯛ ꯊꯣꯛꯂꯛꯄꯒꯤ ꯒꯥꯔꯤ ꯊꯣꯛꯂꯛꯑꯝꯗꯥꯏꯗꯣ ꯑꯗꯨꯗ ꯐꯣꯟ ꯇꯧꯔꯛꯑꯒꯦ ꯑꯗꯨꯒ ꯑꯗꯨꯒꯤ ꯂꯥꯛꯄꯒꯤ ꯇꯥꯏꯃꯤꯡꯗ ꯑꯁꯣꯝꯗ ꯍꯧꯖꯤꯛ ꯑꯗꯨꯝ ꯂꯣꯏꯁꯤꯟꯕ ꯍꯧꯕ ꯌꯥꯔꯦ ꯇꯦꯛꯇꯦꯛ ꯑꯗꯨꯒ ꯉꯥꯏꯅꯗꯕꯤꯗ ꯁꯠ ꯆꯠꯂꯨꯔꯁꯦꯕ ꯃꯊꯪ ꯃꯊꯪ ꯑꯗꯨꯒ ꯑꯗꯣꯁꯨ ꯊꯕꯛ ꯍꯜꯂꯛꯑ ꯂꯩꯕꯅꯤꯅꯀꯣ ꯑꯗꯨꯒ ꯄꯥꯎ ꯐꯥꯎꯅꯔꯁꯦ
ꯍꯣꯏ ꯊꯝꯃꯦꯀꯣ ꯑꯗꯨꯗꯤ
ꯑꯥ ꯊꯝꯃꯦ ꯊꯝꯃꯦ